ꯄ
ꯍꯜꯂꯣ ꯁꯦ ꯇꯥꯔꯕꯣ
ꯇꯥꯔꯦ
ꯎꯝ ꯅꯨꯡꯉꯥꯏꯔꯕꯣ
ꯅꯨꯡꯉꯔꯤꯌꯦ
ꯀꯩꯗꯧꯝꯃꯤꯅꯣ
ꯑꯩꯁꯦ ꯇꯨꯏꯁꯟ ꯇꯧꯕ ꯂꯣꯏꯔꯦ ꯑꯗꯨꯒ ꯁꯨꯝ ꯑꯗꯨꯒ ꯁꯨꯝ ꯍꯄꯝꯃꯟ
ꯑꯣ ꯑꯉꯥꯡ ꯀꯌꯥꯝ ꯇꯧꯒꯦ ꯑꯗꯨ ꯁꯥꯔ
ꯑꯉꯥꯡ ꯌꯥꯝꯗꯗ ꯑꯉꯥꯡ ꯃꯉꯥ ꯈꯛꯇꯪ ꯅꯪꯗꯤ ꯇꯧꯗꯣ ꯎꯝ ꯅꯪ ꯇꯧꯗꯣ
ꯌꯥꯝꯃꯤꯍ ꯑꯗꯨꯕꯨ ꯌꯥꯝꯗꯦ ꯑꯩꯗꯤ ꯇꯧꯗꯦ ꯇꯜꯂꯦ ꯑꯉꯥꯡꯗꯣ ꯁꯨꯃꯥꯏꯅ ꯇꯧꯔ ꯐꯨꯗꯅ ꯂꯩꯔꯝꯗꯅ
ꯐꯨꯅꯤꯡꯉꯦꯕ
ꯑꯩꯗꯤ ꯈꯨꯠꯁꯥ ꯃꯔꯤꯛ ꯑꯣꯏꯅ ꯆꯠꯂꯦꯕ ꯑꯩꯅ ꯍꯥꯏꯕꯏꯟꯗ꯭ꯔꯗꯤ
ꯌꯥꯝꯝ ꯁꯥ ꯊꯤꯕꯒꯤ ꯃꯑꯣꯅꯤꯅꯦ
ꯍꯌꯦꯡ ꯀꯣꯂꯦꯖ ꯂꯥꯛꯀꯗ꯭ꯔꯣ
ꯎꯝ ꯂꯥꯛꯀꯅꯤ
ꯎꯝ ꯍꯌꯦꯡ ꯍꯥꯏꯐꯦꯠ ꯄꯥꯎ ꯐꯥꯎꯅꯔꯁꯤ ꯊꯦꯡꯅꯔꯁꯤ
ꯎꯝ
ꯐꯨꯔꯤꯠ ꯑꯉꯧꯕ ꯑꯃ ꯄꯨꯔꯛꯀꯦ ꯇꯧꯕꯅꯤ ꯅꯪꯉꯣꯟꯗ ꯆꯥꯒꯗ꯭ꯔꯥ ꯆꯥꯔꯣꯏꯗ꯭ꯔꯥ ꯐꯪꯗꯦ
ꯏꯆꯦ ꯂꯩꯕꯁꯦ ꯅꯨꯡꯉꯥꯏꯖꯈ꯭ꯔꯕ ꯑꯩꯅ ꯉꯁꯥꯏꯗꯤ ꯂꯩꯗꯕ ꯑꯗꯨꯁꯨ ꯑꯩꯅ ꯁꯦꯝꯗꯣꯛꯏꯅꯦ
ꯏꯁꯇꯤ ꯐꯖꯅ ꯇꯛꯑꯣ ꯅꯪꯒꯤꯗ ꯃꯔꯝ ꯈꯔ ꯋꯥꯠꯂꯦ
ꯎꯝ
ꯑꯥꯏꯔꯟꯗꯣ ꯐꯖꯅ ꯇꯧꯑꯣꯕ ꯃꯁꯨꯨꯞ ꯃꯁꯨꯨꯞ ꯆꯨꯞꯄꯗꯣ ꯅꯨꯡꯉꯥꯏꯇꯦꯕ
ꯒꯥꯔꯤ ꯇꯣꯡꯕꯗ ꯍꯦꯛꯇ ꯁꯨꯞꯆꯟꯈꯤꯕ꯭ꯔꯣ
ꯀꯥꯏꯗꯩ ꯂꯩꯔꯤꯅꯣ
ꯄꯣꯂꯣꯒ꯭ꯔꯥꯎꯟ ꯃꯅꯥꯛꯇꯩ
ꯄꯣꯂꯣ ꯒ꯭ꯔꯥꯎꯟ ꯃꯅꯥꯛꯇꯩ ꯅꯪꯅ ꯀꯅꯥꯒ ꯆꯠꯂꯨꯕ ꯐꯨꯔꯤꯠ ꯀꯌꯥ ꯂꯩꯔꯛꯀꯦ ꯍꯟꯗꯛꯀꯤ
ꯅꯠꯇꯦꯗ ꯑꯗꯨꯝ ꯈꯛꯇꯅꯦ ꯐꯖꯕ ꯌꯥꯎꯍꯧꯗꯦ ꯑꯗꯨꯁꯨ ꯑꯩꯅ ꯁꯦꯝꯗꯣꯛꯄꯗꯣ ꯐꯖꯗꯧ ꯃꯥꯜꯂꯦꯅ ꯂꯩꯔꯛꯄꯅꯤ ꯑꯗꯨ ꯐꯗꯤ ꯐꯖꯩ
ꯑꯗꯨ ꯅꯪ ꯀꯣꯂꯦꯖ ꯆꯠꯄꯒꯤ ꯐꯨꯔꯤꯠ ꯀꯌꯥ ꯂꯩꯔꯤꯒꯦꯕ ꯑꯉꯧꯕ
ꯑꯧ ꯍꯨꯝ ꯑꯃꯗꯤ ꯑꯔꯥꯡꯕ ꯑꯣꯏ ꯑꯩ ꯅꯍꯥꯟ ꯂꯤꯠꯄ ꯑꯔꯥꯡꯕꯗꯣ
ꯑꯝ
ꯀꯣꯂꯔ ꯄꯥꯟꯕꯤ ꯑꯃꯒ
ꯑꯍꯨꯝ ꯍꯣꯏ ꯉꯁꯥꯏꯗꯨꯒ
ꯑꯩꯗꯤ ꯅꯣꯏꯕꯅꯤꯅ ꯌꯥꯗꯕꯒꯤ ꯇꯧꯕꯩ ꯋꯥꯅꯦ ꯅꯣꯏꯒꯤ ꯁꯥꯏꯖꯇꯨꯗꯗꯤ ꯌꯥꯝ ꯂꯩꯌꯦ ꯐꯨꯔꯤꯠ ꯀꯩꯅꯣ ꯇꯧꯕꯅꯤ ꯌꯣꯜꯂꯦ ꯍꯥꯏꯕ ꯅꯣꯏꯒꯤ ꯁꯥꯏꯖꯇꯨꯗꯤ ꯌꯥꯝ ꯊꯣꯛꯏꯗꯅ
ꯎꯝ ꯑꯩꯁꯨ ꯑꯗꯨꯝꯇ ꯂꯩꯒꯦꯅ ꯇꯧ ꯅꯍꯥꯟꯗ ꯐꯖꯕ ꯑꯝꯇ ꯌꯥꯎꯍꯧꯗꯕ ꯑꯅꯤꯗꯤ ꯂꯩꯒꯦꯅ ꯇꯧꯅꯦꯕ ꯑꯗꯨꯒ ꯐꯖꯕ ꯌꯥꯎꯗꯅ ꯑꯗꯨꯝ ꯈꯛꯇꯪ ꯂꯩꯔ ꯂꯥꯛꯑꯦ
ꯑꯗꯨꯝ ꯑꯃꯨꯛ ꯆꯠꯄꯗ ꯃꯌꯥꯝ ꯃꯌꯥꯝ ꯂꯩꯒꯅꯨ ꯌꯦꯡꯉꯣ ꯍꯥꯏꯗꯤ ꯕꯖꯥꯔꯁꯤꯗꯤꯅꯦ ꯕꯖꯥꯔꯁꯦ ꯈꯔ ꯇꯣꯏꯅ ꯆꯠꯂꯤꯈꯩ ꯑꯍꯣꯡ ꯑꯆꯥꯎ ꯌꯥꯝ ꯐꯪꯕꯅꯦꯕ
ꯑꯣ ꯇꯣꯏꯅꯗꯤ ꯆꯪꯗꯦꯗ ꯅꯍꯥꯟ ꯅꯣꯡꯃ ꯏꯃꯥꯟꯅꯕꯤ ꯑꯃꯒꯤ ꯄꯣꯠ ꯆꯩ ꯂꯩꯕ ꯆꯪꯉꯨꯁꯦꯅ
ꯊꯧꯑꯣꯏꯅ ꯆꯠꯂꯗꯤ ꯐꯪꯉꯣꯏꯕꯀꯣ ꯑꯗꯨꯃꯥꯏꯅ ꯅꯃꯥꯟ ꯕꯤꯒꯤꯒꯨꯝꯕ ꯄꯣꯠ ꯆꯩꯩ ꯂꯩꯕ ꯆꯠꯄꯗꯣ
ꯎꯝ
ꯑꯗꯨ ꯌꯥꯎꯁꯜꯂꯑꯣ ꯑꯗꯨ ꯑꯗꯨꯝ ꯐꯪꯕꯅꯤ ꯑꯗꯨꯅꯦ ꯑꯩꯅ ꯀꯥꯎꯋꯦ ꯍꯥꯏꯗꯣ ꯐꯨꯔꯤꯠ ꯐꯖ ꯐꯖꯕ
ꯃꯣꯏ ꯁꯥꯏ ꯒ ꯗꯦꯠ ꯆꯠꯀꯅꯤ ꯃꯥꯥꯏꯒꯤ ꯈꯤꯇ ꯌꯦꯡꯃꯤꯟꯅꯧꯁꯦꯅ ꯆꯠꯄ
ꯑꯣ ꯀꯅꯥꯅꯣꯅꯦ ꯐꯖꯅ ꯂꯤꯠꯂꯝꯃꯅꯤ ꯑꯗꯨꯗꯤ ꯃꯥ
ꯎꯝ ꯁꯦꯀꯂꯦꯟ ꯅꯠꯇꯦ ꯃꯥ ꯃꯥꯒꯤꯗꯤ ꯀꯩꯅꯣ ꯁꯅꯥꯒ ꯂꯤꯛꯀ ꯑꯗꯒꯤ ꯑꯥ ꯑꯥ ꯁꯨꯝ ꯃꯥꯅ ꯄꯨꯕ ꯌꯥꯕ ꯕꯦꯛ ꯕꯦꯛꯀꯨꯝꯕ ꯑꯃ ꯑꯗꯨꯃꯥꯏꯅ ꯈꯜꯂꯨꯕꯅꯦꯕ
ꯎꯝ
ꯑꯗꯨꯗꯣ ꯎꯝ
ꯃꯥꯅ ꯌꯥꯝꯅ ꯄꯩꯁꯥ ꯌꯥꯝ ꯇꯥꯡꯕ ꯂꯩꯅꯤꯡꯉꯒꯗꯤ ꯈꯪꯗꯦ ꯅꯠꯇ꯭ꯔꯗꯤ ꯄꯣꯠꯂꯛꯇ ꯑꯗꯨꯝ ꯊꯥꯕꯗꯣ
ꯎꯝ
ꯑꯗꯨꯃꯥꯏꯅ ꯊꯥꯕꯅꯦ ꯐꯖ ꯐꯖꯕ
ꯌꯥꯎꯍꯧꯋꯦ ꯑꯗꯨꯗꯩ ꯂꯩꯔꯛꯑꯦ
ꯑꯩꯅꯅꯦ ꯈꯨꯕꯨꯛ ꯀꯥꯖꯦ
ꯎꯝ
ꯃꯣꯏꯒꯤ ꯑꯃ ꯁꯦꯀꯦꯟ ꯍꯦꯟ ꯇꯧꯔꯒ ꯑꯩꯈꯣꯏꯅ ꯑꯀꯟꯕ ꯄꯥꯝꯕꯒꯤ ꯂꯨꯄꯥ ꯆꯥꯇ꯭ꯔꯦꯠ ꯌꯥꯡꯈꯩ ꯆꯅꯤꯄꯥꯟꯒ ꯄꯤꯒ ꯂꯩꯔꯦ ꯑꯗꯨꯁꯨ ꯁꯦꯀꯦꯟꯗꯅꯤꯀ ꯍꯥꯏꯁꯦ
ꯎꯝ
ꯑꯗꯨꯒ ꯅꯤꯅꯤ ꯍꯨꯝꯅꯤ ꯇꯣꯡꯅꯔ ꯁꯦꯒꯥꯏꯔꯑꯦ
ꯎꯝ
ꯑꯗꯩ ꯑꯩ ꯇꯟꯗꯅ ꯑꯍꯟꯕ ꯑꯗꯨꯝ ꯂꯩꯖꯔꯦ
ꯎꯝ ꯄꯣꯂꯛꯇ ꯊꯥꯔꯌꫭꯟꯕꯗꫭ ꯑꯗꯨꯁꯨ ꯌꯥꯗꯕ꯭ꯔꯣ
ꯄꯨꯂꯛꯇ ꯊꯥꯕꯗ ꯆꯅꯤꯌꯥꯡꯈꯩ ꯆꯅꯤꯌꯥꯡꯈꯩ ꯀꯥꯏꯅ ꯊꯥꯕꯅꯦꯕꯀꯣ ꯑꯗꯨꯝꯕꯗꯣꯗꯤ ꯑꯗꯨꯝ ꯈꯣꯡꯎꯞꯅꯦꯅ ꯀꯌꯥꯝ ꯀꯨꯏꯅ ꯇꯣꯡꯉꯅꯤ ꯅꯠꯇ꯭ꯔꯥ
ꯎꯝ
ꯑꯗꯨꯃꯥꯏꯅ ꯆꯅꯤꯌꯥꯡꯈꯩ ꯆꯅꯤꯌꯥꯡꯈꯩ ꯊꯥꯕꯗꯣ ꯑꯗꯨ ꯑꯣꯏꯅ ꯂꯩ ꯑꯗꯨꯒ ꯑꯗꯨꯅ ꯃꯌꯥꯝ ꯃꯌꯥꯝ ꯊꯥꯕꯗꯣ
ꯎꯝ ꯍꯣꯏ ꯊꯥꯔꯥꯒ ꯌꯣꯟꯕꯗꯣ
ꯎꯝ ꯑꯗꯨꯅ ꯐꯥ
ꯐꯖꯕ ꯑꯗꯨꯝ ꯌꯥꯎꯏꯗ ꯑꯗꯨꯗꯁꯨ
ꯌꯥꯎꯕꯅꯦ ꯑ ꯂꯣꯏꯅ ꯌꯥꯎꯕꯅꯤ ꯂꯣꯏ ꯁꯨꯗꯕ ꯂꯩꯇꯦ
ꯍꯨꯍꯨ
ꯃꯣꯏꯒꯤ ꯁꯣꯔꯨꯝꯗ ꯑꯃꯥ ꯊꯥꯒꯠꯅꯔꯛꯏꯁꯤꯡꯗꯣ ꯑꯗꯪ ꯃꯣꯏꯁꯨ ꯀꯩꯅꯣꯗꯩ ꯂꯩꯕ ꯃꯥꯜꯂꯦ ꯕꯖꯥꯔꯗꯩ ꯂꯩꯕ ꯃꯥꯜꯂꯦꯕ ꯑꯩ ꯉꯁꯥꯏ ꯉꯁꯥꯏꯅ ꯅꯠꯇꯦ ꯉꯔꯥꯡ
ꯊꯦꯡꯅꯔꯝꯃꯦ ꯅꯨꯄꯤ ꯑꯃ ꯎꯝ ꯈꯥꯎ ꯃꯌꯨꯝ ꯑꯃ ꯄꯥꯏꯔꯛꯒ ꯉꯁꯥꯏꯒꯤ ꯃꯥꯗ ꯃꯥꯛꯁꯀ ꯎꯞꯁꯜꯂꯒ ꯑꯩꯅ ꯈꯪꯉꯕ ꯃꯁꯛꯇꯣ
ꯈ
ꯃꯣꯏꯁꯨ ꯌꯣꯟꯕ ꯃꯥꯜꯂꯦ ꯑꯗꯨꯃꯥꯏꯅ
ꯎꯝ
ꯃꯥꯏ ꯃꯥꯏꯒꯤ ꯇꯣꯡꯅꯕ ꯇꯧꯔꯤꯅꯤꯗ ꯑꯗꯨꯕꯨꯗꯤꯀꯣ ꯍꯥꯏꯗꯤ ꯆꯤꯠꯇꯤꯡ ꯇꯧꯕ ꯅꯠꯇꯦꯕ ꯁꯨꯝ ꯃꯤꯁꯨ ꯄꯣꯠꯇꯣ ꯇꯤꯛꯆꯕꯅꯦꯕ
ꯎꯝ
ꯆꯦꯇꯤꯡꯒꯤ ꯋꯥ ꯅꯠꯇꯦꯕ ꯁꯤꯗꯤ ꯄꯣꯠ ꯇꯤꯛꯄ ꯆꯠꯄꯒꯤ ꯋꯥꯅꯤꯗ
ꯃꯥꯅꯦ ꯑꯩꯈꯣꯏꯁꯨ ꯄꯣꯠ ꯇꯤꯛꯄ ꯆꯠꯄꯗꯣ ꯑꯗꯨꯃꯥꯏꯅ ꯑꯗꯨꯝ ꯑꯝꯍꯥꯅꯤꯗ
ꯃꯄꯥꯟ ꯂꯝꯗꯩꯒ ꯆꯦꯜꯂꯝꯒꯗ꯭ꯔꯥꯅ ꯈꯟꯕꯗꯣ ꯑꯣꯏꯔꯝꯗꯦ ꯍꯥꯏꯕꯩ ꯋꯥꯅꯤꯗ
ꯎꯝ
ꯎꯝ ꯅꯪ ꯀꯩ ꯏꯁꯛ ꯊꯣꯡꯗꯣꯏꯕ
ꯍꯟꯖꯥꯡꯁꯦ ꯊꯥꯔꯣꯏ
ꯊꯔꯣꯏ ꯄꯔꯣ ꯐꯒꯤ ꯇꯧꯅꯤꯗ ꯇꯤꯐꯤꯟ ꯄꯨꯔꯛꯋ‌ꯑꫭ ꯑꯩꯒ ꯆꯥꯃꯤꯅꯁꯤ
ꯑꯁ ꯄꯨꯝꯗꯧ ꯃꯥꯜꯂꯦꯕꯣ ꯄꯨꯝꯃꯣꯏꯗ꯭ꯔꯣ
ꯄꯨꯔꯛ ꯀꯅꯨꯍꯦ ꯍꯥꯏ ꯐꯥꯒꯤ ꯇꯧꯅꯤ
ꯍꯥꯏꯗꯤ ꯑꯌꯨꯛ ꯉꯟꯇꯥ ꯊꯣꯡꯕꯁꯨ ꯅꯠꯇꯦ ꯑꯗꯨꯅꯦ ꯍꯥꯏꯁꯦ
ꯁꯥꯡꯕꯗꯨꯗ
ꯎꯝ ꯑꯩꯗꯤ ꯑꯗꯨꯃꯥꯏꯅ ꯑꯦꯛꯁꯀꯔꯁꯟꯒꯨꯝꯕ ꯄꯤꯛꯅꯤꯛꯀꯨꯝꯕ ꯆꯠꯄꯗꯣ ꯌꯨꯝꯗꯩ ꯄꯨꯕꯗꯣ ꯄꯨꯃꯝꯕ ꯐꯅꯌꯥꯝ ꯌꯥꯎꯋꯦꯕꯣ
ꯌꯥꯎꯕꯅꯤ ꯌꯥꯗ ꯑꯗꯨꯅ ꯁꯥꯕꯩꯅꯤ
ꯆꯥꯗꯕꯤ ꯍꯨꯟꯗꯣꯛꯄ ꯐꯅꯌꯥꯝ ꯌꯥꯎꯋꯦ ꯍꯥꯏꯕ ꯄꯥꯝꯃꯨꯕꯁꯤꯗꯤ ꯌꯨꯝꯗꯒꯤ ꯋꯥꯅꯗꯤ ꯇꯧꯖꯔꯒ
ꯅꯃꯥꯟꯅꯕꯤꯒ ꯑꯝꯇ ꯂꯩꯖꯗ꯭ꯔꯕꯣ ꯉꯁꯥꯏ ꯅꯇꯣꯝ ꯂꯥꯛꯏꯗꯨꯕꯣ
ꯂꯩꯖꯗꯦ ꯑꯩ ꯏꯃꯥꯟꯅꯕꯤ ꯑꯝꯇ ꯇꯤꯟꯅꯗꯦ
ꯑꯝꯇ ꯇꯤꯟꯅꯗ꯭ꯔꯤꯕꯣ ꯑꯅꯧꯕ ꯑꯝꯇ ꯈꯪꯅꯗ꯭ꯔꯤꯕꯣ
ꯑꯥ ꯀꯩꯅꯣ ꯇꯥꯡꯈꯨꯜ ꯃꯆꯥ ꯑꯃꯈꯛꯇꯪꯒꯤ ꯂꯣꯏꯅꯩ ꯃꯗꯣ ꯀ꯭ꯂꯥꯁ ꯂꯣꯏꯔꯛꯄꯒ ꯑꯗꯨꯝ ꯃꯌꯨꯝꯗꯍꯜꯂꯦ ꯃꯥꯗꯤ
ꯄꯨꯀꯧꯗ ꯀꯧꯅꯒꯗꯕꯅꯦ ꯃꯥ
ꯑꯩꯅ ꯍꯥꯏꯁꯤꯅꯦꯃꯤ ꯑꯩ ꯑꯩ ꯌꯥꯝ ꯂꯦꯝꯃꯝꯅꯦꯃꯤ
ꯂꯦꯝꯕ ꯄꯨꯡꯀꯧꯇ ꯀꯧꯅ ꯁꯜꯂꯣ ꯑꯗꯨꯒ ꯄꯨꯡ ꯇꯤꯟꯗ ꯇꯤꯟꯅ ꯁꯜꯂꯣ ꯀꯅꯥ ꯀꯅꯥ ꯂꯥꯏꯔꯤꯛꯇ ꯊꯋꯥꯏ ꯌꯥꯎꯏ ꯈꯪꯉꯣꯏꯕꯀꯣ
ꯑꯥ
ꯀꯅꯥ ꯀꯅꯥ ꯂꯥꯏꯔꯤꯛꯇ ꯊꯋꯥꯏ ꯌꯥꯎꯏ ꯌꯥꯎꯗꯦ ꯍꯧꯖꯤꯛ ꯈꯪꯈꯤꯔꯣꯏꯕ ꯍꯧꯔꯛꯄꯗ ꯉꯥꯏꯔꯕꯅꯤꯅ ꯑꯗꯨ ꯐꯕꯠ ꯇꯤꯟꯅꯁꯜꯂꯣ ꯑꯗꯨ ꯄꯨꯡ ꯇꯤꯟꯗ ꯇꯤꯟꯅꯁꯜꯂꯣ ꯐꯝꯐꯝꯗꯣ ꯃꯃꯥꯡꯗ ꯐꯝꯃꯣ ꯕꯦꯟꯁꯇꯣ
ꯎꯝ
ꯍꯥꯏꯗꯤ ꯑꯣꯖꯥꯅ ꯑꯣꯖꯥꯒ ꯅꯛꯅꯅ ꯐꯖꯅ ꯃꯁꯛ ꯈꯪꯅꯕ ꯍꯥꯏꯇꯥꯔꯦ ꯂꯥꯏꯔꯤꯛ ꯇꯥꯛꯏꯗꯣ ꯐꯖꯅ ꯇꯥꯗꯅ ꯈꯣꯠꯇꯅ ꯃꯃꯥꯡꯗꯒ ꯐꯝꯗꯅ ꯇꯧꯔꯣ
ꯀꯣꯛꯇꯤ ꯐꯖꯅ ꯉꯥꯎꯋꯤꯕꯣ
ꯄꯔꯥꯔꯣ
ꯎꯝ ꯃꯀꯣꯛ ꯃꯃꯩ ꯑꯝ ꯑꯃꯇ ꯁꯝꯅꯗꯕꯤꯅꯤ ꯂꯥꯏꯟ ꯃꯔꯛ ꯃꯔꯛ ꯇꯥꯠꯂꯒ ꯑꯃꯨꯛꯃꯨꯛ ꯁꯝꯅꯕ ꯑꯗꯨꯃꯥꯏꯅ ꯈꯪꯗꯦ ꯀꯣꯛ ꯐꯖꯅ ꯉꯥꯎꯏꯕꯣ
ꯑꯩꯁꯨ ꯑꯍꯥꯟꯕ ꯐꯥꯔꯁꯠ ꯁꯦꯃꯤꯁꯇꯔꯗ ꯌꯥꯝ ꯉꯥꯎꯔꯝꯃꯦ ꯀꯣꯂꯦꯖꯀꯤ ꯑꯗꯣ ꯀꯣꯟꯅꯗꯤ ꯉꯥꯎꯗꯦ
ꯑꯁ ꯑꯩ ꯁꯨꯃꯥꯏꯅ ꯁꯨꯝ ꯇꯧꯔꯗꯤ ꯑꯣꯏꯔꯔꯣꯏꯅ ꯈꯜꯂꯛꯄꯁꯤꯗꯤ
ꯀꯩꯝ ꯈꯜꯂꯨꯅꯨꯗ ꯑꯁ ꯍꯣꯠꯅ ꯍꯣꯠꯅꯕ ꯀꯜꯂ ꯂꯣꯏꯔꯦ ꯑꯩꯅ ꯍꯥꯏꯁꯦ ꯃꯃꯥꯡꯗ ꯐꯝꯃꯨ ꯉꯥꯎꯕ ꯇꯣꯄꯤꯛ ꯌꯥꯎꯔꯁꯨ ꯑꯣꯖꯥꯗ ꯑꯃꯨꯛ ꯍꯪꯉꯣ ꯑꯣꯖꯥꯒꯤ ꯑꯃ ꯗꯤꯄꯥꯔꯠꯃꯦꯟꯗ ꯂꯣꯏ ꯂꯩꯕꯅꯦꯕ
ꯎꯝ
ꯑꯗꯩꯗ ꯆꯪꯁꯤꯜꯂꯒ ꯍꯪꯉꯣ ꯑꯣꯖꯥ ꯑꯩ ꯁꯤꯁꯦ ꯈꯪꯗ꯭ꯔꯦꯅ ꯀꯩꯁꯨ ꯆꯩꯔꯛꯇꯕꯅꯦ ꯑꯗꯨꯝ ꯐꯖꯅ ꯇꯥꯛꯄꯤꯕꯅꯦ ꯏꯕꯦꯝꯃ ꯑꯩꯒꯤ ꯐꯨꯔꯤꯠ ꯑꯃ ꯑꯍꯥꯟꯕ ꯀꯣꯂꯦꯖ ꯀꯥꯗꯣꯏꯅꯤ ꯀꯥꯏꯅꯀꯣ ꯂꯩꯁꯥꯕꯤ ꯃꯆꯥ ꯐꯥꯔꯛꯑꯕꯅꯤ ꯀꯥꯏꯅꯒ
ꯑꯣ
ꯀꯣꯂꯦꯖ ꯁꯠꯅ ꯀꯣꯂꯦꯖꯇ ꯁꯦꯠꯅꯕꯅ ꯐꯨꯔꯤꯠꯇꯩ ꯐꯅꯦꯛꯇꯒꯤ ꯕꯦꯛꯇꯒꯤ ꯂꯣꯏ ꯂꯩꯗ꯭ꯔꯥ
ꯑꯩꯗꯤ ꯑꯝꯇ ꯂꯩꯗ‌ꯦꯗ
ꯎꯝ ꯑꯗ ꯂꯩꯏꯕ ꯑꯩꯈꯣꯏꯗꯤ
ꯎꯝ
ꯅ ꯗꯥꯎ ꯀꯌꯥꯝ ꯌꯥꯗꯒꯦꯖ‌ꯦ ꯕꯦꯛꯇꯨꯅ ꯑꯃꯨꯛ ꯂꯦꯗꯔꯒꯤꯗꯨ ꯂꯩꯔꯦ
ꯎꯝ
ꯁꯥꯏꯠ ꯕ‌ꯦꯛꯀ ꯅꯠꯇꯦ ꯀꯣ ꯀꯩꯅꯣꯗꯣ ꯅꯥꯒꯟꯗ ꯑꯅꯤ ꯄꯣꯕꯤꯗꯣ
ꯑꯥ
ꯑꯗꯨꯗꯨꯒ ꯀꯃꯥꯏꯅ ꯇꯧꯒꯦꯗ ꯔꯤꯖꯦꯛ ꯃꯆꯥ ꯑꯃ ꯂꯩꯔꯝꯃ‌ꯦꯅꯦ ꯄꯩꯁꯥꯗꯣ ꯇꯥꯔ ꯄꯤꯊꯣꯔꯛꯑ‌ꯦ ꯈꯔ
ꯎꯝ
ꯆꯍꯨꯝꯗꯔꯥ ꯀꯩꯅꯣꯝ ꯆꯍꯨꯝ ꯌꯥꯡꯈꯩꯔ ꯀꯩꯅꯣ ꯆꯥꯝꯃꯔꯤ ꯌꯥꯡꯈꯩ ꯁꯣꯜꯂꯝꯕꯗꯩ ꯑꯗꯨꯒ ꯂꯩꯔꯦ ꯑꯗꯨꯒ ꯀꯃꯥꯏꯅ ꯇꯧꯒꯦꯗ ꯃꯀꯛ ꯃꯀꯛ ꯁꯨꯝ ꯀꯦꯜꯂꯛꯑꯕꯅꯦ ꯃꯤ
ꯑꯣꯍ
ꯑꯗꯒꯤꯗꯤ ꯑꯃꯨꯛ ꯐꯨꯔꯤꯠꯇꯨꯅ ꯑꯃꯨꯛ ꯀꯃꯥꯏꯅ ꯇꯧꯋꯤ ꯈꯪꯕ꯭ꯔꯥ ꯐꯨꯔꯤꯠ ꯑꯉꯧꯕꯗꯣ ꯕ꯭ꯂꯨ ꯃꯆꯨꯒꯤ ꯏꯁꯇ꯭ꯔꯤꯞ ꯑꯅꯤ ꯆꯠꯂꯦꯕꯀꯣ ꯑꯗꯨꯗꯨꯒ ꯀꯃꯥꯏꯅ ꯇꯧꯒꯦꯗ ꯑꯃꯨꯛꯇꯪ ꯂꯤꯠꯂꯨꯔꯒꯅꯦ ꯍꯜꯂꯛꯑꯒ ꯅꯨꯡꯁꯥꯅ ꯁꯥꯕꯒꯤ ꯅꯨꯡꯉꯥꯏꯇꯦꯅ ꯁꯨꯕ ꯑꯗꯣ ꯕ꯭ꯂꯨꯒꯤ ꯏꯁꯇ꯭ꯔꯤꯞꯇꯨꯗꯒꯤ ꯂꯣꯏ ꯆꯨꯁꯜꯂꯛꯑꯕ
ꯐꯖꯗꯦꯍꯦ
ꯂ ꯃꯥꯡꯉꯦ ꯑꯅꯤꯃꯛ
ꯑꯩ ꯐꯅꯦꯛꯄꯨꯗꯤ ꯂꯩ ꯑꯗꯨꯒ ꯑꯇꯩꯗꯤ ꯕꯦꯒ ꯑꯗꯨꯒ ꯐꯨꯔꯤꯠꯇꯨꯁꯨ ꯅꯍꯥꯟ ꯑꯍꯧꯕ ꯅꯨꯃꯤꯠꯇꯣ ꯀꯣꯂꯔ ꯄꯥꯝꯕꯗꯤꯇꯗꯤ ꯅꯨꯡꯉꯥꯏꯇꯦꯅ ꯑꯗꯨꯃꯒ
ꯑꯥ ꯌꯥꯝ ꯐꯔꯛ ꯇꯥꯕꯅꯤꯗ ꯂꯝ ꯂꯥꯞꯄꯁꯦ
ꯇꯥꯏ
ꯎꯝ ꯍꯥ ꯑꯩ ꯅꯪ ꯊꯔꯣꯏ ꯊꯣꯡꯕ ꯍꯩꯕ꯭ꯔꯅꯦ
ꯊꯔꯣꯏ ꯊꯣꯡꯕ꯭ꯔꯣ ꯂꯥꯏꯗ ꯊꯣꯡꯕ
ꯑ ꯌꯥꯝ ꯊꯥꯖꯗꯕ ꯍꯥꯏꯇꯥꯔꯦ
ꯎꯝ ꯑꯩꯈꯣꯏ ꯃꯥꯅ ꯑꯩꯅ ꯊꯣꯡꯉꯗꯤ ꯆꯥ ꯌꯥꯔꯔꯣꯏ ꯑꯣꯏꯅꯗꯤ ꯍꯥꯏꯔ
ꯍꯥ ꯇꯧꯅꯨ ꯇꯧꯅꯨ ꯑꯗꯨꯝꯕ ꯐꯖꯅ ꯊꯣꯡꯇꯣꯑꯣ
ꯍꯣꯏ
ꯍꯥꯎꯅ ꯍꯥꯎꯅ ꯑꯣ ꯊꯣꯡꯇꯣꯛꯑꯣ ꯊꯣꯡꯇꯣꯛꯑꯣ ꯊꯝꯃꯒꯦ
ꯕꯕꯥ
ꯎꯝ